ꯎꯝ ꯍꯜꯂꯣ
ꯑꯣ ꯇꯥꯏ ꯇꯕ꯭ꯔꯣ
ꯇꯥꯔꯦ ꯇꯥꯔꯦ ꯁꯤꯁꯇꯔꯒꯤꯗꯤ ꯅꯦꯠꯋꯥꯛꯁꯦ ꯈꯇꯪꯗꯤ ꯅꯨꯡꯉꯥꯏꯇꯕꯗꯤ ꯃꯥꯜꯂꯦ
ꯀꯩꯗꯧꯔꯤꯃꫭ
ꯑ ꯁꯤꯗꯣꯠ ꯄꯣꯊꯥꯔꯛꯑꯣ ꯌꯥꯔꯦ ꯌꯥꯔꯦ ꯇꯥꯔꯦ ꯍꯧꯖꯤꯛꯄꯨꯗꯤ ꯎꯝ ꯇꯥꯗꯦ ꯇꯥꯔꯦ ꯍꯧꯖꯤꯒꯨꯗꯤ ꯇꯥꯔꯦ
ꯑꯣ
ꯁꯤ ꯁꯦ ꯀꯩꯗꯧꯔꯝꯃꯤꯅꯣ ꯍꯧꯖꯤꯛꯄꯣ
ꯀꯤꯅꫭ
ꯑꯣ ꯑꯩꯗꯤ ꯄꯊꯥꯔꯝꯕꯅꯤ
ꯑꯣ ꯑꯣ ꯍꯤꯞꯄꯗ
ꯑꯣ ꯃꯥꯥꯟꯅꯔꯦ ꯃꯥꯟꯅꯔꯦ ꯑꯗꯨꯗꯤ
ꯑꯣ ꯆꯥꯛꯇꯤ ꯊꯣꯡꯉꯕ꯭ꯔꯥ
ꯆꯥꯛ ꯊꯣꯡꯗ꯭ꯔꯤ ꯏꯟꯖꯥꯡ ꯀꯟꯅ ꯌꯦꯡꯉꯤ ꯀꯔꯝꯕ ꯊꯣꯡꯁꯤꯒꯦꯅꯀꯣ
ꯅꯪꯅ ꯊꯣꯡꯗꯣꯏꯔꯥ
ꯎꯝ ꯑꯩꯗꯤ ꯊꯣꯡꯕꯗ ꯂꯩꯇꯦ ꯑꯩꯗꯤ ꯆꯥꯕꯗ ꯂꯩꯕꯅꯤ
ꯍꯧꯖꯤꯛꯁꯨ ꯀꯔꯤꯅꯣꯗꯤ ꯆꯥꯕ ꯃꯥꯜꯂꯦ
ꯑꯧ ꯀꯩꯅꯣꯃ ꯁꯨꯝ ꯆꯥꯔꯝꯕꯅꯦ ꯁꯤꯁꯇꯔ ꯍꯣꯏꯒꯤꯗꯤ ꯀꯩ ꯃꯊꯦꯜ ꯊꯣꯡꯗꯧꯔꯒꯦ ꯊꯥꯝꯆꯦꯠ ꯍꯥꯏꯕꯗꯨꯣ ꯈꯪꯕ꯭ꯔꯥ
ꯈꯪꯗ꯭ꯔꯤꯗ ꯑꯣ ꯑꯣ ꯈꯪꯉꯦ ꯈꯪꯉꯦ ꯑꯣ
ꯑꯣ ꯑꯗꯨ ꯁꯨꯝ ꯆꯥꯔꯝꯃꯤꯖꯥꯅꯤ
ꯑꯣ ꯑꯣ ꯍꯥꯎꯕ꯭ꯔꯥ ꯑꯗꯨꯕꯣ
ꯑꯩꯒꯤ ꯑꯣꯏꯅꯗꯤ ꯌꯥꯝ ꯍꯥꯎꯋꯤ ꯍꯥꯏꯇꯥꯔꯦ ꯈꯔ ꯄꯥꯝꯖꯕ
ꯑꯣ ꯑꯣ ꯀꯌꯥ ꯀꯌꯥꯗ ꯌꯣꯟꯒꯦ ꯑꯗꯨꯗꯣ
ꯎꯝ ꯅꯣꯏ ꯌꯥꯡꯈꯩꯗꯒꯤ ꯍꯧꯕ ꯃꯥꯜꯂꯦ ꯑꯗꯨꯝ ꯑꯩꯅ ꯆꯥꯝꯃꯩ ꯂꯩꯕꯅꯦꯕꯀꯣ ꯃꯣꯏ ꯑꯩꯠ ꯅꯥꯏꯟ ꯁꯨꯃꯥꯏꯅ ꯑꯗꯨꯝ ꯇꯧꯔꯛꯑꯦ ꯑꯗꯣ ꯉꯁꯤꯗꯤ ꯈꯔ ꯌꯥꯝ ꯇꯧꯔꯛꯄ ꯑꯗꯨꯗ ꯁꯨꯝ ꯂꯦꯟ ꯅꯟ ꯏꯁꯇꯣꯞꯇ ꯆꯠꯊꯔꯝꯃꯤꯖꯥꯠꯅꯤ
ꯍꯤꯁꯇꯔꯗꯤ ꯉꯁꯤ ꯀꯃꯥꯏ ꯀꯃꯥꯏꯅ ꯁ꯭ꯄꯦꯟ ꯇꯧꯈ꯭ꯔꯒꯦ ꯉꯁꯤ ꯅꯨꯃꯤꯠꯁꯤꯕꯣ
ꯉꯁꯤꯗꯤ ꯑꯗꯨꯝ ꯀꯌꯥꯝ ꯇꯧꯗꯦꯗ ꯑꯗꯨꯝ ꯌꯨꯝꯗ ꯂꯩꯔꯒ
ꯑꯣ ꯑꯣ ꯍꯣꯏꯗ ꯌꯨꯝꯗ ꯂꯩꯕꯨꯡ ꯅꯨꯡꯉꯥꯏꯕꯅꯤ ꯁꯨꯡꯄꯇꯦꯗ ꯅꯠꯇ꯭ꯔꯥ
ꯅꯪꯗꯤ
ꯎꯝ ꯑꯩ ꯊꯕꯛ ꯉꯥꯛꯇ ꯊꯣꯛꯔꯦ ꯑꯗꯨꯒ ꯍꯜꯂꯛꯑꯦ ꯍꯧꯖꯤꯛꯄꯨꯗꯤꯀꯣ ꯑꯗꯨꯃꯥꯏꯅ ꯇꯧꯔꯒ ꯑꯗꯨꯝ ꯂꯣꯏꯁꯟꯈꯩꯁꯨ ꯉꯥꯛꯇꯪ ꯌꯨꯝ ꯊꯥꯗꯣꯛꯎꯔꯦ
ꯑꯣ ꯄꯨꯡ ꯄꯨꯡ ꯀꯌꯥ ꯀꯌꯥ ꯊꯕꯛ ꯇꯧꯕ꯭ꯔꯥ
ꯄꯨꯡꯁꯦ ꯀꯩꯅꯣꯒꯨꯝꯕꯒꯤ ꯆꯥꯡꯅꯤꯗ ꯄꯨꯡ ꯅꯥꯏꯟ ꯑꯋꯥꯔꯁꯀꯨꯝꯕꯒꯤ ꯆꯥꯡ ꯍꯥꯏꯇꯥꯔꯦꯅꯦ ꯆꯠꯊꯣꯛ ꯆꯠꯁꯤꯟ ꯇ꯭ꯔꯥꯚꯦꯂꯤꯡ ꯀꯩꯀꯥ ꯌꯥꯎꯔꯒꯗꯤꯀꯣ
ꯑꯣ ꯑꯣ
ꯑꯗꯨ ꯑꯣꯐꯤꯁꯀꯤ ꯇꯥꯏꯃꯤꯡꯕꯨꯗꯤ ꯑꯩꯠ ꯑꯩꯠ ꯑꯩꯠ ꯃꯣꯏꯒꯤ ꯋꯥꯔꯀꯤꯡ ꯑꯋꯥꯔꯁꯦ ꯑꯩꯠ ꯊꯥꯔꯇꯤꯃꯨꯛ ꯑꯣꯏꯌꯦꯕꯀꯣ
ꯑꯣ ꯑꯣ
ꯑꯗꯨꯃꯥꯏꯅ ꯑꯣꯏ
ꯌꯨꯝꯗꯒꯤ ꯂꯥꯞꯄ꯭ꯔꯥ
ꯎꯝ ꯌꯨꯝꯗꯒꯤ ꯌꯥꯝ ꯀꯟꯅ ꯂꯥꯞꯄꯗꯤ ꯑꯣꯏꯗꯦ ꯀꯤꯂꯣꯃꯤꯇꯔ ꯁꯤꯛꯁ ꯁꯚꯦꯟ ꯑꯗꯨꯃꯥꯏꯅ ꯆꯠꯂꯦ
ꯑꯣ ꯑꯣ
ꯑꯗꯨꯃꯥꯏꯅ ꯑꯣꯏ ꯗꯤ ꯍꯧꯖꯤꯛꯀꯥꯟꯁꯦ ꯏꯁꯇꯗꯤ ꯇꯧꯔꯤ ꯕꯣ ꯅꯠꯇ꯭ꯔꯒ ꯂꯣꯏꯈ꯭ꯔꯕꯣ ꯀꯃꯥꯏꯅ ꯇꯧꯔꯤꯒꯦ
ꯑꯥ ꯂꯣꯏꯈ꯭ꯔꯦ
ꯂꯣꯏꯈꯔꯦ
ꯍꯣꯏ
ꯑꯣ ꯀꯔꯝꯕꯅꯅꯣ ꯍꯥꯏꯗꯤ ꯑꯩꯁꯨ ꯂꯣꯏꯈꯔꯦ ꯄꯥꯈꯪ ꯂꯩꯁꯥꯕꯤꯒꯤ ꯂꯦꯚꯦꯜꯗ ꯂꯣꯏꯔꯤꯔꯥ ꯅꯠꯇ꯭ꯔꯒ ꯑꯍꯟꯒꯤ ꯂꯦꯚꯦꯜꯗ ꯂꯣꯏꯔꯣ ꯑꯅꯤꯃꯛ ꯂꯣꯏꯔꯕꯣ
ꯀꯔꯤ ꯍꯥꯏꯅꯣ ꯑꯩꯗꯤ ꯒ꯭ꯌꯥꯟ ꯇꯥꯗ꯭ꯔꯦ
ꯑꯥꯈꯪ ꯂꯩꯁꯥꯕꯤ ꯍꯥꯏꯇꯥꯔꯒꯅ ꯕꯦꯆꯦꯂꯔ ꯍꯥꯏꯗꯅ
ꯑ
ꯑ ꯑꯗꯨ ꯑꯗꯨꯗꯒꯤ ꯈꯔ ꯀꯨꯝꯊꯔꯒꯅ ꯑꯍꯟ ꯑꯣꯏꯕ ꯍꯥꯏꯒꯅ ꯃꯥꯁꯇꯔꯗꯣ ꯍꯥꯏꯗꯅ ꯑꯗꯨꯃꯥꯏꯅ ꯊꯣꯟꯕꯅꯤꯗ ꯑꯣ ꯀꯔꯝ ꯀꯥꯟꯗ ꯂꯣꯏ ꯃꯃꯥꯡ ꯆꯍꯤꯒꯨꯝꯕ ꯂꯣꯏꯔꯣ ꯀꯌꯥꯝ ꯀꯨꯏꯔꯒꯦ
ꯇ꯭ꯋꯦꯟꯇꯤ ꯇꯨꯗ
ꯑꯁ ꯍꯥꯏꯗꯤ ꯌꯥꯝ ꯂꯤꯔꯦꯍꯦ ꯏꯆꯦꯗꯤ ꯑꯩꯉꯣꯟꯗꯒꯤ ꯍꯦꯟꯅ
ꯍꯣꯏ ꯅꯆꯦꯅꯦ ꯅꯆꯦ
ꯎꯝꯅꯦꯦꯅ ꯈꯜꯂꯤꯅꯦ ꯁꯤꯦꯅ ꯀꯧꯕ꯭ꯔꯥ ꯆꯥꯟꯅꯒꯅꯤꯅ
ꯑꯥ
ꯎꯝꯔ
ꯑꯗꯣ ꯅꯪꯗꯤ ꯆꯍꯤ ꯀꯌꯥꯒꯤ ꯕꯦꯠꯁꯅꯣ
ꯏꯆꯦꯅ ꯑꯗꯨꯝ ꯄꯥꯕꯤꯔꯣ ꯇꯨ ꯊꯥꯎꯖꯟ ꯇꯨ ꯊꯥꯎꯖꯟ ꯑꯗꯨꯗꯤ ꯍꯥꯏꯔꯨꯔꯒꯦ ꯃꯃꯥꯡ ꯆꯍꯤꯗ ꯂꯣꯏꯕꯅꯤꯆꯦ ꯃꯥꯁ ꯆꯂꯁꯤꯀꯣ
ꯃꯃꯥꯡ ꯆꯍꯤ
ꯑ ꯑꯗꯨꯗꯤ ꯐꯥꯏꯇ
ꯑꯣ ꯑꯣ ꯑꯣ ꯑꯗꯨꯗꯤ ꯌꯥꯝ ꯑꯉꯥꯡ ꯑꯣꯏꯔꯤꯌꯦꯅꯦ
ꯑꯣꯏꯣꯏ ꯑꯣꯏ ꯁꯤꯤꯆꯤꯅꯤ ꯀꯩꯅꯣ ꯇꯧꯕꯗꯤ
ꯑ
ꯁꯤꯁꯇꯔꯁꯦ ꯉꯔꯥꯡ ꯀꯩꯅꯣ ꯇꯧꯕꯗꯣ ꯅꯠꯇ꯭ꯔꯣ ꯀ ꯀ ꯀ ꯀ ꯀꯔꯤ ꯎꯝ ꯁꯤꯃ ꯁꯤꯇꯔꯁꯃ ꯇꯤꯆꯤꯡꯒꯤ ꯆꯠꯄꯗꯣ ꯅꯠꯇꯕ꯭ꯔꯥ
ꯑ ꯆꯨꯝꯃꯦ ꯆꯨꯝꯃꯦ
ꯑꯣ ꯍꯩ ꯃꯥꯟꯕ ꯈꯔ ꯈꯨꯇ ꯂ ꯆꯔꯗꯤ ꯂꯣꯏꯔꯦ
ꯉꯔꯥꯡꯗꯤ ꯐꯨꯠꯕꯣꯜ ꯌꯦꯡꯕ꯭ꯔꯥ
ꯉꯔꯥꯡꯗꯤ ꯌꯦꯡꯗꯣꯏꯁꯦ ꯉꯁꯤ ꯌꯦꯡꯒꯅꯤ ꯉꯔꯥꯡꯗꯤ ꯑꯩꯈꯣꯏ ꯇꯤꯝꯁꯨ ꯑꯣꯏꯗꯕꯀꯣ
ꯑꯣ ꯑꯣ ꯉꯁꯤꯒꯤ ꯅꯪ ꯏꯇ ꯃꯣ
ꯉꯁꯤꯗꯒꯤ ꯑꯩꯒꯤꯗꯤꯤꯝ ꯑꯣꯏꯣꯏꯔꯦ ꯍꯟꯗꯅ ꯉꯁꯤ ꯑꯣꯏꯅ ꯒ꯭ꯌꯥꯟ ꯇꯥꯅ ꯌꯦꯡꯉꯒꯦꯅ ꯈꯜꯂꯦ
ꯑꯥ ꯄꯨꯡ ꯀꯌꯥꯗꯅꯣ ꯉꯁꯤꯒꯤꯁꯦ
ꯄꯨꯡꯁꯦ ꯇꯨꯌꯦꯞ ꯊꯥꯔꯇꯤ ꯑꯣꯏꯗꯣꯏꯅꯤꯁꯦ
ꯑꯣ ꯑꯣ
ꯆꯆꯤꯗꯤ ꯌꯦꯡꯗꯕ꯭ꯔꯣ
ꯌꯦ ꯇꯦꯗ ꯀꯩ ꯇꯤꯝꯕꯨ ꯁꯄꯣꯔꯠ ꯇꯧꯕꯅꯣ ꯅꯪꯗꯤ
ꯁꯦ ꯑꯩꯁꯦ ꯀꯩꯅꯣꯗ ꯇꯧꯕꯅꯦ ꯑꯔꯖꯦꯟꯇꯤꯅꯥꯗ ꯇꯧꯕꯅꯦ
ꯑꯣ ꯑꯣ ꯦꯁꯤ ꯑꯣꯏꯔꯦ ꯑꯥ ꯑ ꯑꯔꯖꯦꯟꯇꯤꯅꯥ ꯀ ꯏꯪꯂ꯭ꯂ ꯀꯣ
ꯑ ꯏꯦꯟꯁꯤꯅꯥꯈꯩ ꯑ ꯉꯁꯤ ꯏꯅꯦꯦꯟ ꯁꯤꯗꯤ ꯌꯥꯝ ꯈꯪꯉꯝꯃꯤꯅ
ꯑ ꯑꯥ ꯈꯪꯕꯨꯗꯤ ꯈꯪꯉꯦꯗ ꯑꯗꯣ ꯌꯦꯡꯗꯕꯩꯗꯤ
ꯑꯣ ꯏꯆꯦꯗꯤ ꯉꯁꯤꯗꯤ ꯀ꯭ꯂꯥꯁ ꯆꯠꯇ꯭ꯔꯕꯣ
ꯆꯠꯇꯅ
ꯁꯨꯇꯤ ꯑꯣꯏꯗꯣꯏꯔꯣ ꯉꯁꯤꯁꯦ
ꯁꯨꯇꯤ ꯇꯧꯈ꯭ꯔꯦꯗꯏꯗꯤ
ꯅꯁꯤ ꯄꯣꯊꯥꯔꯦ
ꯑꯥ
ꯍꯣꯏꯁꯦ ꯕꯤ ꯇꯤ ꯑ ꯆꯠꯊꯄꯅ ꯐꯔꯦ ꯑꯅꯧꯕ ꯑꯃꯃꯨꯛ ꯌꯦꯡꯅꯕ
ꯑ ꯈꯪꯗ꯭ꯔꯦꯗ ꯑꯗꯣ ꯉꯁꯤꯒꯤꯅ ꯁꯦꯃꯤ ꯐꯥꯏꯅꯦꯜ ꯐꯥꯏꯅꯦꯜꯗꯤ ꯀꯩꯗꯧꯉꯥꯏ ꯇꯧꯗꯣꯏꯅꯣ ꯐꯨꯠꯕꯣꯜꯗꯣ
ꯐꯥꯏꯅꯦꯜ ꯁꯤꯁꯦ ꯗꯦꯠ ꯇ꯭ꯋꯦꯟꯇꯤ ꯑꯣꯏꯔꯅꯤ ꯑ ꯉ ꯑꯁꯤ ꯁꯥꯟꯅꯔꯒ ꯄ꯭ꯂꯦ ꯑꯅꯤ ꯂꯩꯔꯤ ꯊꯥꯔꯠ ꯄ꯭ꯂꯦꯁꯀ ꯐꯥꯏꯅꯦꯜꯒ ꯀꯣ
ꯑꯣ ꯑꯣ
ꯁꯤꯁꯦ ꯐꯥꯏꯅꯜ ꯌꯦꯡꯗꯧ ꯃꯥꯜꯂꯦ ꯑꯗꯨꯗꯤ
ꯑꯁ ꯈꯪꯗ꯭ꯔꯤꯗ ꯌꯦꯡ ꯑ ꯌꯦꯡꯝꯃꯅꯤ
ꯐꯥꯏꯅꯦꯜꯗꯤ ꯅꯨꯡꯉꯥꯏꯕꯅꯤ ꯁꯤ ꯐꯥꯏꯅꯦꯜ ꯑꯣꯏꯅ ꯌꯦꯡꯉꯣ ꯑꯩꯈꯣꯏ ꯉꯁꯤꯕꯨꯗꯤ ꯌꯦꯡꯗ꯭ꯔꯁꯨ
ꯍꯣꯏ ꯍꯣꯏ ꯀꯔꯝꯕ ꯇꯤꯟꯟꯅ ꯉꯝꯗꯣꯏꯔꯥ
ꯁꯦ ꯉꯝꯕ ꯉꯝꯗꯕꯁꯦ ꯍꯥꯏꯕꯕꯨꯗꯤ ꯉꯝꯗꯦ ꯑꯗꯣ ꯑꯩꯈꯣꯏ ꯇꯤꯝꯗ ꯊꯥꯔꯦ ꯑꯩꯗꯤ ꯍꯣꯔꯦꯟ ꯀꯥꯅꯑꯅ
ꯑ ꯕꯦꯠꯇꯤꯡꯒꯨꯝꯕ ꯇꯧꯕ꯭ꯔꯥ
ꯎꯝ ꯇꯧꯗꯗꯁꯦ ꯄꯩꯁꯥ ꯃꯥꯡꯍꯟꯕ ꯌꯥꯄꯣꯠꯁꯦ
ꯉꯝꯃꯗꯤ ꯀꯩꯅꯣ ꯃꯉꯜ ꯑꯣꯏꯅ
ꯎꯝ ꯑꯗ ꯃꯣꯏꯁꯦ ꯇꯝꯕ ꯉꯝꯗꯦꯗꯅꯁꯦ ꯍꯥꯏꯗꯤ ꯄꯁꯟ ꯑꯗꯣ ꯂꯥꯟꯕꯁꯨ ꯌꯥꯎꯏꯤ ꯆꯨꯝꯕꯁꯨ ꯌꯥꯎꯏꯤꯗꯅ
ꯍꯣꯏ ꯍꯣꯏ ꯑꯗꯨ ꯑꯗꯨꯕꯨꯗꯤ ꯆꯨꯝꯃꯤꯗ
ꯑ
ꯌꯥꯝ ꯐꯖꯅ ꯆꯥꯕ ꯃꯥꯂꯀꯣ ꯅꯪꯒꯤꯁꯦ
ꯕꯣꯏꯁꯦ ꯈꯔ ꯇꯥꯒ꯭ꯔꯦ
ꯁꯤ ꯑꯣꯏꯗꯤ ꯀꯩꯅꯣ ꯇꯧꯗ꯭ꯔꯣ ꯍꯥꯏꯗꯤ ꯍꯤꯟꯖꯥꯡ ꯅꯥꯄꯤꯒꯨꯝꯕꯒꯗꯤ ꯊꯥꯗ꯭ꯔꯣ ꯍꯧꯖꯤꯛꯀꯥꯟ
ꯑꯧ ꯊꯥꯗꯦꯗ ꯌꯨꯝꯗꯗꯤ ꯊꯥꯔꯝꯃꯅꯤ ꯏꯃꯨꯡꯪꯒꯤ ꯁꯤꯡꯅ
ꯑꯣ ꯏꯆꯦ ꯏꯆꯦꯁꯦ ꯀꯩꯅꯣꯗ ꯂꯩꯇꯕ ꯈꯨꯟꯗ ꯂꯩꯇꯕ ꯑꯣꯏꯗꯣꯏꯔꯥ
ꯑꯣ ꯇꯝꯄꯥꯛꯇ ꯂꯩꯌꯦ
ꯑꯣ ꯑꯁ ꯑꯗꯨꯗꯤ ꯁꯤꯁꯦ ꯌꯥꯝ ꯂꯥꯞꯄ ꯃꯥꯜꯂꯨꯔꯅꯦ ꯑꯗꯨꯗꯤ ꯌꯥꯝ ꯅꯛꯅ ꯂꯩꯔꯝꯃꯦꯅꯦ ꯑꯗꯨꯗꯤ
ꯑꯥꯛꯇꯅꯦ ꯅꯪꯗꯤ ꯀꯩꯗꯅꯔꯣꯝꯗꯒꯤꯅꯣ
ꯏꯆꯦ ꯑꯩꯁꯦ ꯏꯆꯦ ꯀꯩꯅꯣꯗꯣ ꯈꯪꯕ꯭ꯔꯥ ꯃꯅꯤꯄꯨꯔꯒꯤ ꯖꯨꯂꯣꯖꯤꯀꯦꯜ ꯒꯥꯔꯗꯦꯟ ꯂꯩꯕꯗꯣ
ꯎ ꯀꯝꯗꯦꯕꯣ
ꯏꯆꯦ ꯖꯨ ꯍꯥꯏꯅꯕꯗꯣ
ꯑꯣ ꯑꯗꯨꯕꯨꯗꯤ ꯇꯥꯔꯦꯕ ꯆꯠꯄꯨꯗꯤ ꯆꯠꯂꯨꯔꯦꯕ
ꯑ
ꯋꯥꯟꯁ ꯑꯣꯔ ꯇ꯭ꯋꯥꯏꯁ ꯑꯗꯨ ꯀꯥꯎꯈ꯭ꯔꯦ
ꯏꯆꯦꯦꯟ ꯑꯗꯣꯝꯅ ꯂꯥꯛꯝꯕ ꯑꯣꯏꯇꯥꯔꯒꯗꯤ ꯑꯣꯝ ꯑꯣꯏꯗꯣꯏꯔꯤꯕ ꯑꯩꯈꯣꯏꯒꯤ ꯑꯩꯈꯣꯏꯒꯤ ꯁꯥꯏꯠ ꯍꯥꯏꯇꯥꯔꯦꯅꯦꯈꯣꯏ ꯑꯦꯛꯖꯦꯛꯃꯨꯛꯇꯤ ꯍꯥꯏ ꯌꯥꯗꯕꯅꯤꯅ
ꯑꯣ ꯑꯣ ꯑꯗꯨꯏ ꯃꯛꯇ ꯑꯣꯏꯔꯦ
ꯍꯥꯥ
ꯑꯗꯨ ꯃꯅꯥꯛ
ꯑꯥ ꯑꯗꯨꯒꯤ ꯃꯅꯥꯛ ꯍꯥꯏꯇꯥꯔꯦꯁꯦ ꯑꯗꯨꯝ ꯑꯗꯨꯒꯤ ꯁꯔꯥꯎꯟꯗꯤꯡꯗ ꯑꯗꯨꯝ ꯑꯣꯏꯔꯦ
ꯑꯣ ꯑꯣ
ꯏꯆꯦꯁꯦ ꯌꯥꯝ ꯀꯨꯏꯔꯝꯃꯗꯧ ꯃꯥꯜꯂꯦ ꯑꯗꯨꯗꯤ ꯏꯆꯦꯅ ꯂꯥꯛꯑꯝꯃꯤꯁꯦ ꯍꯥꯏꯗꯤ ꯏꯆꯦ ꯀꯥꯎꯔꯤꯁꯤꯅꯗꯤ
ꯑꯣ ꯍꯣꯏ ꯑꯩ ꯑꯉꯥꯡ ꯑꯣꯏꯔꯤꯉꯩꯗ ꯀꯩꯅꯣꯀꯣ
ꯑ
ꯑ ꯀꯥꯎꯈꯔꯦ
ꯢꯆꯦꯅ ꯍꯧꯖꯤꯛ ꯂꯩꯔꯤꯁꯤꯅ ꯀꯔꯝꯕ ꯀꯔꯝꯕ ꯀꯔꯝꯕ ꯖꯒꯥ ꯑꯣꯏꯗꯅꯣ ꯏꯝꯐꯥꯜ ꯀꯩꯅꯣ ꯃꯅꯨꯡꯗ ꯑꯣꯏꯕ꯭ꯔꯥ ꯅꯠꯇ꯭ꯔꯒ ꯁꯨꯝ
ꯑ ꯃꯅꯨꯡꯗꯅꯦ ꯑ ꯆꯦ ꯆꯦꯆꯦ ꯃꯟꯇ꯭ꯔꯤ ꯄꯨꯈ꯭ꯔꯤ ꯃꯅꯥꯛꯇꯀꯣ
ꯑꯥ ꯑꯣ ꯁꯨꯝꯆꯥꯏ ꯆꯤꯡꯃꯩꯔꯣꯡ ꯑꯁꯣꯝꯗ
ꯑꯥ ꯑꯗꯨꯢ ꯃꯅꯥꯛꯇꯅꯦ
ꯑꯣ ꯑꯗꯨ ꯏꯆꯦ ꯑꯩꯈꯣꯏ ꯊꯕꯛ ꯇꯧꯕꯝꯒ ꯑꯗꯨꯝ ꯅꯛꯅꯔꯦꯅꯦ ꯢꯆꯦ ꯑꯩꯈꯣꯏꯁꯦ
ꯑꯣ ꯅꯪꯁꯨ ꯑꯁ꯭ꯋꯥꯏꯗ ꯊꯕꯛ ꯇꯧꯕ꯭ꯔꯥ
ꯑꯥ ꯏꯆꯦꯗꯣ ꯑꯗꯨꯝ ꯅꯪꯅꯔꯦ ꯑꯗꯨ ꯉꯥꯛ ꯂꯩꯇ ꯆꯠꯊꯣꯛ ꯆꯠꯁꯤꯟ ꯇꯧꯔꯤꯅꯦ ꯃꯟꯇ꯭ꯔꯤ ꯄꯨꯈ꯭ꯔꯤꯗꯤꯀꯣ
ꯑꯣ ꯑꯣ
ꯑꯗꯨꯅ ꯑꯗꯨꯝ ꯌꯥꯝ ꯂꯥꯞꯄ ꯂꯝ ꯑꯃꯗꯤ ꯑꯣꯏꯗ꯭ꯔꯦ
ꯑꯣ
ꯍꯣ ꯏꯆꯦꯗꯤ ꯑꯇꯣꯞꯄꯗꯤ ꯀꯩ ꯀꯩ ꯇꯧꯒꯦ ꯍꯥꯏꯕꯗꯤ ꯁꯨꯝ ꯄ꯭ꯂꯥꯟꯒꯗꯤ ꯂꯩꯒꯦ ꯏꯆꯦꯒꯤ ꯁꯨꯝ
ꯎ ꯍꯧꯖꯤꯛ ꯍꯧꯖꯤꯛ ꯍꯧꯖꯤꯛꯒꯤꯗꯤ ꯂꯩꯇ꯭ꯔꯤꯗ ꯑꯗꯨꯝ ꯂꯥꯛꯄꯁꯨ ꯀꯨꯏꯗ꯭ꯔꯤ ꯑꯗꯨꯝ ꯑꯝ ꯍꯧꯖꯤꯛꯒꯤꯗꯤ ꯂꯩꯗ꯭ꯔꯤ
ꯎꯝ ꯑꯩꯅ ꯁꯨꯝ ꯈꯟꯕꯗ ꯁꯤꯁꯇꯔꯁꯦ ꯑꯩ ꯀꯩꯅꯣꯒꯨꯝꯕ ꯇꯤꯆꯤꯡꯂꯣꯝꯗꯗꯤ ꯇꯧꯗꯧꯗꯤ ꯃꯥꯜꯂꯦ
ꯑ ꯇꯧꯗꯦ ꯑꯗꯨꯁꯨ ꯇꯣꯛꯈ꯭ꯔꯦ ꯂꯣꯏꯅꯃꯛ
ꯔꯤꯇꯤꯌꯥꯔ ꯆꯠꯄꯗ ꯂꯣꯢ ꯌꯥꯎꯈ꯭ꯔꯦ
ꯀꯩꯕ
ꯔꯤꯇꯤꯌꯥꯔ ꯆꯠꯄꯗꯂꯣ ꯌꯥꯎꯈꯔꯦ
ꯑꯣ ꯑꯣ ꯔꯤꯇꯥꯥꯏꯔꯗ ꯂꯣꯏꯈ꯭ꯔꯦ
ꯍ
ꯐꯨꯜ ꯁꯇꯣꯞꯇ ꯂꯩꯔꯤꯌꯦ ꯍꯧꯖꯤꯛ
ꯑꯣ ꯈꯔ ꯂꯩꯔꯒ ꯀꯃꯥꯗ ꯑꯃꯨꯛ ꯂꯥꯛꯀꯗꯣꯏꯅꯦꯕꯀꯣ
ꯑꯥ
ꯅꯪꯗꯤ
ꯎꯝ ꯢꯆꯦ ꯑꯩꯁꯨ ꯇꯤꯆꯤꯡꯁꯦ ꯄꯥꯝꯗꯤ ꯄꯥꯝꯖꯩꯌꯦꯕꯀꯣ ꯗꯣꯡꯒꯤꯤ ꯑꯌꯣ ꯄꯤ ꯑꯩꯆ ꯗꯤꯒꯨꯝꯕꯁꯨ ꯂꯣꯏꯁꯤꯟꯒꯦ ꯍꯥꯏꯕꯒꯤ ꯄ꯭ꯂꯥꯟꯕꯨꯗꯤ ꯃꯆꯥ ꯑꯃꯕꯨꯗꯤ ꯏꯆꯦ ꯇꯧꯔꯤ ꯑꯗꯨꯃꯥꯏꯅ ꯑꯃꯗꯤ ꯈꯜꯂꯤꯁꯦ ꯍꯥꯏꯇꯥꯔꯦꯅꯦ ꯁꯨꯝ ꯊꯕꯛ ꯑꯃ ꯁꯨꯝ ꯇꯧꯔꯒ ꯂꯩꯕꯗꯤ ꯌꯥꯗꯕꯅꯤꯅꯀꯣ
ꯑꯣ
ꯑꯗꯨꯃꯥꯏꯅ ꯑꯃ ꯄ꯭ꯂꯥꯟ ꯇꯧꯒꯦꯅ ꯈꯜꯂꯤꯁꯦ ꯈꯔ ꯗ꯭ꯔꯤꯝꯁꯦ ꯈꯔ ꯍꯥꯏ ꯑꯣꯏꯕꯅꯗꯤ ꯐꯩꯗꯅ
ꯍꯣꯏ ꯍꯣꯏ
ꯑꯗꯨꯅ ꯑꯗꯨꯃꯥꯏꯅ ꯑꯃꯗꯤ ꯈꯜꯂꯤꯁꯦ ꯉꯝꯕ ꯉꯝꯗꯕꯗꯨꯅ ꯑꯃ ꯑꯣꯏꯈ꯭ꯔꯒꯀꯣ
ꯎꯝ
ꯑꯗꯨꯃꯥꯏꯅꯗꯤ ꯄ꯭ꯂꯥꯟ ꯇꯧꯔꯤ
ꯎꯝ ꯄꯂꯥꯟ ꯂꯩꯕꯅ ꯐꯔꯦꯗ
ꯎꯝ ꯏꯆꯦ ꯍꯥꯏꯗꯤ ꯆꯍꯤꯁꯨ ꯁꯨꯝ ꯌꯥꯝꯁꯜꯂꯛꯀꯅꯤ ꯃꯦꯆꯨꯔꯤꯇꯤ ꯂꯦꯚꯦꯜꯗ ꯁꯨꯝ ꯋꯥꯡꯈꯠꯂꯛꯀꯅꯤ ꯀꯣ ꯑꯗꯨꯅ ꯀꯦꯕꯤꯇꯤꯗꯣ ꯌꯥꯝꯃꯛꯀꯅꯤꯅ ꯌꯥꯝꯃꯛꯇ꯭ꯔꯤꯉꯩꯗꯅ ꯁꯨꯃꯥꯏꯅ ꯄ꯭ꯂꯥꯟ ꯃꯆꯥ ꯑꯃꯅꯤ ꯇꯧꯔꯤꯁꯦ
ꯑꯣ ꯑꯣ ꯐꯔꯦ ꯐꯔꯦ
ꯁꯤꯗꯤ ꯀꯩꯅꯣ ꯅꯨꯡꯉꯥꯏꯒꯤꯕ꯭ꯔꯣ ꯃꯃꯥꯡ ꯈ꯭ꯔꯤꯁꯃꯥꯁꯀꯗꯤ ꯅꯨꯡꯉꯥꯏꯒꯤꯕ꯭ꯔꯣ
ꯎꯝ ꯅꯨꯡꯉꯥꯏꯈꯤ ꯅꯨꯡꯉꯥꯏꯅ ꯀꯨꯝꯍꯩꯕꯨ ꯑꯣꯕꯖꯥꯔꯚ ꯇꯧꯈꯤꯕꯅꯦ ꯅꯪꯁꯨ ꯌꯥꯎꯕ꯭ꯔꯥ ꯍꯥꯏꯗꯤ ꯑꯗꯨꯒꯨꯝꯕ ꯀꯨꯝꯍꯩꯁꯤꯡꯗ
ꯏꯆꯦ ꯑꯗꯨꯝꯗꯤ ꯌꯥꯎꯗꯦꯗ ꯏꯆꯦ ꯑꯩꯈꯣꯏꯗꯤ ꯏꯆꯦꯍꯣꯏꯅꯁꯨ ꯕꯥꯔꯇꯣꯟ ꯇꯧꯔꯛꯄ ꯅꯠꯇꯕꯅꯤꯅ
ꯑꯣ
ꯌꯥꯎꯗꯤ ꯌꯥꯎꯅꯤꯡꯉꯤ ꯏꯆꯦ
ꯑꯣ ꯑꯩꯁꯦ ꯇꯝꯄꯥꯛꯇꯁꯨ ꯑꯗꯨꯝ ꯌꯥꯎꯕ ꯌꯥꯏꯅ
ꯌꯥꯏ ꯌꯥꯏ ꯏꯆꯦ ꯑꯗꯣ ꯕꯥꯠ ꯍꯥꯏꯗꯤ ꯕꯥꯏꯠ ꯂꯥꯛꯇꯕꯅꯤꯅ ꯏꯆꯦ ꯀꯃꯥꯏꯅ ꯌꯥꯎꯔꯨꯅꯤ
ꯀꯩꯕ
ꯍꯥꯏꯗꯤ ꯏꯟꯚꯥꯏꯇꯦꯁꯟ ꯑꯝꯇ ꯄꯤꯔꯛ